ꯍ ꯀꯣ ꯑꯣ ꯁꯥꯔꯔꯕꯣ ꯥꯛ ꯍꯦꯛ ꯆꯒ ꯑꯗꯨꯝ ꯂꯩꯔꯤꯅꯦ
ꯑꯣ ꯑꯩꯗꯤ ꯑꯩꯁꯨ ꯉꯁꯥꯏꯗꯒꯤ ꯆꯠꯦ ꯆꯥꯠꯇꯣꯛꯑꯒ ꯂꯩꯔꯦ ꯀꯩꯗꯧꯔꯝꯃꯤꯅꯣ
ꯆꯥꯛ ꯆꯥꯕ ꯂꯣꯏꯔꯒ ꯐꯝꯔꯒ ꯂꯩꯌꯦꯦ
ꯑꯣ
ꯅꯗꯤꯦ ꯑꯣ ꯊꯦꯡꯈ꯭ꯔꯕ꯭ꯔꯣ ꯅꯥꯏ ꯇꯥꯔꯦꯀꯣ
ꯍꯣꯏꯅꯦ
ꯃꯇꯝ ꯆꯞ ꯆꯥꯅ ꯈꯪꯗ꯭ꯔꯣꯏꯦꯗ ꯉꯁꯤꯗꯤ ꯌꯨꯝꯗ ꯂꯩꯃꯟꯕꯒꯤꯔ
ꯑꯣ ꯅꯣꯏꯗꯤ ꯆꯥꯛ ꯑꯗꯨꯝ ꯊꯦꯡꯕ꯭ꯔꯣ
ꯎꯝ ꯑꯗꯨꯝ ꯊꯦꯡꯉꯦ ꯆꯑꯦ
ꯑꯣ ꯑꯗꯨꯒꯤꯅꯤꯅꯦ ꯅꯪꯒꯤꯗꯤ ꯑꯩꯗꯤ ꯑꯩꯗꯤ ꯈꯔ ꯉꯟꯕꯅꯤꯅꯀꯣ ꯑꯩꯗꯤ ꯍꯧꯖꯤꯛꯇꯤ ꯊꯦꯡꯈ꯭ꯔꯕ
ꯑꯣ ꯑꯣ ꯑꯗꯨꯗꯤ ꯅꯪꯗꯤ ꯀꯩꯗꯧꯉꯥꯏ ꯇꯨꯝꯕ꯭ꯔꯥ
ꯑꯗꯨꯗꯒꯤ ꯑꯩ ꯄꯨꯡ ꯊꯦꯡꯅꯗꯤ ꯇꯨꯝꯃꯦ ꯐꯣꯟ ꯌꯦꯡꯕꯒꯤꯀꯣ ꯇꯔꯥꯃꯥꯊꯣꯏ ꯑꯗꯨꯋꯥꯏꯗ ꯑꯗꯨꯝ ꯇꯣꯝꯃꯤꯗ ꯇꯔꯥ ꯃꯈꯥꯏ ꯑꯗꯨꯋꯥꯏꯗ
ꯑꯣ ꯑꯣ ꯆ ꯍꯣꯏꯁꯨ ꯑꯗꯨꯝ ꯇꯃꯦ ꯏꯂꯚꯦꯟꯒꯨꯝꯕ ꯇ꯭ꯨꯋꯦꯜꯐꯀꯨꯝꯕꯗꯀꯣ ꯀꯔꯤ ꯃꯊꯦꯜ ꯇꯧꯔꯤꯅꯣ ꯉ ꯁꯤꯗꯤ
ꯉꯁꯤꯁꯦ ꯉꯁꯤꯗꯤ ꯑꯣꯛ ꯆꯥꯏ ꯑꯩꯈꯣꯏꯗꯤ ꯈꯔ ꯍꯥꯎꯔꯦ ꯅꯣꯏꯗꯤ
ꯑ ꯑꯩꯈꯣꯏꯁꯨ ꯉꯥ ꯆꯥꯏꯅꯦ
ꯑꯣ ꯑꯩꯈꯣꯏꯁꯨꯀꯣ ꯉꯥ ꯆꯥꯒꯦꯅꯗꯤ ꯊꯣꯛꯄꯅꯦꯕ ꯑꯗꯣ ꯑꯩꯈꯣꯏꯗ ꯑꯩꯈꯣꯏꯗ ꯅꯛꯄ ꯕꯖꯥꯔꯗꯣ ꯑꯗꯣ ꯉꯥꯗꯣ ꯍꯤꯡꯕ ꯐꯪꯗ꯭ꯔꯕ ꯁꯤꯕ ꯈꯛꯇ ꯉꯥꯏꯔꯕ ꯉꯁꯤ
ꯑꯣ ꯑꯣ ꯆꯥ ꯆꯥ
ꯑꯣꯛꯁꯥ ꯑꯣꯏꯅ ꯂꯧꯈ꯭ꯔꯁꯦꯅ ꯑꯣꯛꯁꯥ ꯑꯣꯏꯅ ꯂꯧꯔꯛ
ꯍꯣꯏ ꯉꯥꯗꯤ ꯁꯤꯈ꯭ꯥꯔꯕꯈꯣꯏꯗꯤ ꯆꯥꯅꯤꯡꯗꯕꯅꯤ
ꯍꯣꯏ ꯍꯥꯎꯕ ꯈ꯭ꯔ ꯋꯥꯠꯂꯦꯕꯀꯣ ꯑꯗꯨꯒꯤ ꯍꯤꯡꯕꯗꯣ ꯃꯆꯥ ꯑꯅꯤ ꯈꯛꯇ ꯌꯥꯎꯔꯝꯃꯦ ꯑꯗꯨꯗꯤ ꯀꯣꯟꯅꯥꯔꯣꯏꯕ ꯑꯗꯨ ꯑꯥ ꯀꯩꯅꯣ ꯉꯥ ꯌꯣꯟꯕꯤꯗꯨꯅ ꯍꯌꯦꯡ ꯑꯌꯨꯛ ꯑꯃꯨꯛ ꯐꯪꯒꯅꯤ ꯉꯥ ꯍꯤꯡꯕ ꯍꯥꯏꯔꯛꯑꯦ
ꯑꯗꯨꯕꯨ ꯑꯩꯈꯣꯏꯗꯤ ꯅꯨꯡꯗꯥꯡꯒꯤ ꯂꯩꯕ ꯂꯥꯛꯄꯅꯦꯕ
ꯑ ꯑ ꯎꯝ
ꯌꯨꯝꯗ ꯂꯩꯕ꯭ꯔꯣ ꯉꯁꯤꯗꯤ ꯆꯠꯊꯣꯛꯄ꯭ꯔꯣ
ꯑ ꯉꯁꯤꯗꯤ ꯌꯨꯝꯗ ꯂꯩꯌꯦ ꯌꯨꯝꯗ ꯂꯩꯌꯦ ꯑꯩꯈꯣꯏꯒꯤ ꯑꯉꯥꯡꯈꯣꯏ ꯏꯌꯥꯝꯕ ꯈꯣꯏꯒꯤ ꯑꯉꯥꯡ ꯃꯣꯏꯕꯨ ꯄꯨꯔꯒ ꯑ ꯄꯥꯔꯛ ꯒꯨꯝꯕꯗꯗꯤ ꯆꯠꯂꯦ ꯆꯠꯂꯒ ꯑꯃꯨꯛꯀ ꯍꯜꯂꯛꯑꯦ
ꯅꯨꯡꯉꯥꯏꯔꯝꯒꯅꯤꯀꯣ
ꯑꯥ ꯅꯨꯡꯉꯥꯏꯗꯤ ꯅꯨꯡꯉꯥꯏꯗ ꯇꯤꯚꯤ ꯌꯦꯡꯉꯦ ꯑꯗꯨꯒ ꯑꯗꯨꯝ ꯅꯨꯃꯤꯠ ꯆꯠ ꯗꯨ ꯈꯪꯗꯦ
ꯑꯣ ꯑꯁ ꯑꯩꯗꯤ ꯌꯨꯝ ꯂꯩꯃꯟ ꯂꯩꯃꯟꯕꯅ ꯂꯣꯏꯔꯦ ꯆꯥꯕꯒ ꯊꯛꯄꯒ ꯇꯨꯝꯕꯒ ꯂꯣꯏꯔꯦ ꯍꯟꯗꯛꯁꯦ
ꯑꯗꯨꯅꯦ ꯌꯨꯝꯗ ꯂꯩꯕꯁꯨ ꯑꯁ ꯁꯥ ꯉꯝꯗꯕꯅꯤ
ꯍꯣꯏꯅꯦ ꯂꯩꯃꯜꯂꯁꯨꯀꯣ ꯅꯨꯡ ꯎ ꯍꯣꯏ ꯍꯣꯏ ꯏꯁꯥꯗꯣ ꯑꯦꯛꯇꯤꯁ ꯇꯧ ꯗꯦꯕ ꯏꯚꯅꯤꯡ ꯋꯥꯏꯔꯝꯗꯀꯣ ꯍꯦꯛ ꯍꯦꯛ ꯃꯄꯥꯟ ꯊꯣꯛꯑꯦ
ꯑ ꯐꯩꯅꯦ ꯃꯄꯥꯟꯗꯤ ꯊꯣꯛꯀꯗꯕꯅꯤ
ꯌꯨꯝꯗ ꯂꯩ ꯃꯟꯂꯁꯨ ꯏꯁꯥꯁꯦ ꯄꯨꯝꯒꯦꯗꯧꯅꯦ
ꯍꯣꯏ ꯏꯁꯥꯁꯨ ꯉꯝꯗꯕꯒꯨꯝ ꯇꯧꯕꯅꯤ
ꯍꯣꯏ ꯀꯔꯤꯁꯨ ꯇꯧꯗ꯭ꯔꯁꯨꯀꯣ ꯀꯟꯈꯠ ꯄ ꯉꯝꯗꯕꯗꯣ ꯏꯁꯥꯗꯣ ꯑꯗꯨꯃꯥꯏꯟ ꯇꯧꯕꯅꯦ
ꯑꯃꯨꯃꯛ ꯊꯣꯂꯥꯗꯤ ꯈ꯭ꯔꯥ ꯅꯨꯡꯉꯥꯏꯌꯦꯕ
ꯎꯝ ꯃꯥꯅꯤ ꯃꯥꯅꯤ ꯆꯃꯤ ꯆꯨꯝꯃꯤ
ꯅꯨꯡ ꯇꯥꯕ꯭ꯔꯣ ꯅꯣꯏꯗ ꯍꯧꯖꯤꯛ
ꯌꯣꯏ ꯉꯁꯤ ꯍꯧꯖꯤꯛꯇꯤ
ꯍꯜꯂꯣ ꯇꯥꯕ꯭ꯔꯣ
ꯇꯥꯏ ꯇꯌꯦ
ꯑꯣ ꯇꯥꯔꯦ ꯇꯥꯔꯦ ꯉꯥꯏꯍꯥꯛ
ꯑꯥ
ꯉꯁꯤ ꯑꯩꯈꯣꯏꯗꯤ ꯀꯩꯅꯣꯗꯒꯤ ꯏꯚꯅꯤꯡ ꯋꯥꯏꯔꯝꯗꯒꯤꯀꯣ ꯅꯣꯡ ꯈ꯭ꯔ ꯈ꯭ꯔ ꯇꯥꯏ
ꯉꯁꯤ ꯅꯪꯅ ꯑꯩꯉꯣꯟꯗ ꯇꯦꯛꯁ ꯁꯧꯔꯛꯄ ꯃꯇꯝꯗ ꯑꯩꯁꯨ ꯑꯗꯨꯝ ꯕꯤꯖꯤ ꯑꯣꯏꯈ꯭ꯔꯕ ꯏꯕꯥꯅꯤ ꯒꯤ ꯋꯥꯔꯤ ꯁꯤꯁꯦ
ꯍꯅꯦ
ꯅꯪꯅ ꯐ꯭ꯔꯤ ꯑꯣꯏꯕ ꯀꯥꯟꯗ ꯑꯩꯅ ꯑꯃꯨꯛ ꯀꯀꯣꯒꯨꯝꯕꯗ ꯂꯧꯕ ꯑꯩꯅ ꯍꯦꯛ ꯂꯣꯏꯔꯒ ꯅꯪ ꯔꯤꯄ꯭ꯂꯥꯏ ꯇꯧꯗꯕ ꯑꯗꯨꯝ ꯇꯧꯋꯦ
ꯍꯣꯏ ꯑꯩꯁꯨ ꯉꯁꯤꯗꯣ ꯈꯔꯕꯤ ꯁꯪꯗꯕꯀꯣ
ꯎꯝ
ꯑꯃꯨꯛ ꯉꯥꯏꯍꯥꯛ ꯕꯖꯥꯔ ꯊꯣꯛꯑꯦ ꯑꯃꯨꯛ ꯆꯥꯛ ꯊꯣꯡꯉꯦ ꯐꯣꯟꯗꯣ ꯐꯖꯅ ꯌꯦꯡꯗ꯭ꯔꯦꯕ ꯑꯩ ꯀꯣꯜꯗꯤ ꯌꯥꯝ ꯇꯧꯗꯦꯕ ꯉꯁꯤ
ꯑꯣ ꯑꯣ
ꯉꯁꯥꯏ ꯌꯥꯝ ꯉꯁꯥꯏ ꯈꯔꯕꯨꯗꯤ ꯏꯃꯥꯟꯅꯕꯤ ꯈꯔꯕꯨꯗꯤ ꯇꯧꯔꯝꯕꯅꯦꯕ ꯁꯨꯌꯥ ꯌꯥꯗꯕ ꯉꯁꯥꯏꯗꯣ
ꯑꯣ
ꯑꯗꯨꯒꯤ ꯉꯁꯥꯏꯗꯣ ꯑꯝꯇ ꯇꯧꯗꯦ ꯑꯩ ꯍꯧꯖꯤꯛ ꯑꯍꯤꯡꯀꯣ ꯍꯧꯖꯤꯛ ꯑꯅꯤꯌꯦꯛꯀꯨꯝꯕ ꯇꯧꯔꯝꯃꯅꯤ
ꯑꯣ ꯑꯣ ꯑꯗꯨ ꯀꯣ ꯇꯧꯕꯁꯨꯀꯣ ꯃꯤ ꯐꯪꯕꯁꯦ ꯋꯥ ꯑꯥ ꯋꯥꯕꯅꯦ ꯃꯤꯁꯤꯡꯁꯦ ꯇꯧꯔꯛꯑꯣ ꯍꯥꯏꯔꯁꯨ ꯇꯧꯔꯛꯑꯒ ꯅꯦꯠꯋꯥꯛ ꯐꯠꯇꯕ ꯍꯣꯏ ꯂꯩꯕꯀꯣ
ꯍꯣꯏ ꯍꯣꯏ
ꯑꯗꯨꯒꯤ ꯄꯪꯆꯠ ꯆꯠꯄꯅꯦ ꯉꯁꯤ ꯑꯩꯒꯤꯁꯨ ꯀꯣ
ꯎ ꯑꯩꯁꯨ ꯏꯃꯥꯟꯅꯕꯤ ꯑꯃꯒ ꯏꯃꯥꯟꯅꯕ ꯑꯃꯒ ꯋꯥꯔꯤ ꯁ ꯈꯨꯥꯏꯕ
ꯍꯣꯏ
ꯑꯗꯣ ꯉꯥꯏꯍꯥꯛꯇꯤ ꯃꯈꯣꯟ ꯇꯥꯔꯝꯃꯦꯕꯀꯣ ꯉꯥꯏꯍꯥꯛ ꯂꯩꯔꯒ ꯈꯣꯟ ꯇꯥꯗꯕ ꯑꯗꯨꯒ ꯃꯣꯏꯒꯤ ꯈꯣꯟꯗꯤ ꯑꯩꯅ ꯇꯥꯕ ꯑꯩꯒꯤꯅ ꯃꯣꯏ ꯑꯃꯨꯛ ꯇꯥꯗꯕ ꯋꯥꯔꯤ ꯁꯥꯟꯅꯕꯁꯨꯌꯥ ꯌꯥꯗꯦ
ꯑꯣ
ꯍꯧꯖꯤꯛ ꯈꯛꯇꯅꯦ ꯌꯥꯔꯤꯁꯦ
ꯎꯝ ꯑꯗꯨ ꯑꯩꯈꯣꯏ ꯃꯤ ꯈꯪꯗꯕ ꯑꯣ ꯋꯥꯔꯤ ꯁꯥꯟꯅꯕꯁꯦ ꯌꯥꯝ ꯅꯨꯡꯉꯥꯏꯗꯤ ꯅꯨꯡꯉꯥꯏꯌꯦ ꯑꯗꯨ ꯑꯣꯏꯔꯁꯨ ꯑꯁ ꯅꯦꯠꯋꯛ ꯐꯠꯇꯕ ꯅꯠꯇ꯭ꯔꯒ ꯃꯐꯝ ꯃꯔꯥꯡ ꯈꯪꯗꯅꯕꯗ ꯄꯥꯠ ꯇꯧꯕꯒꯨꯝꯕ ꯌꯥꯝꯅ ꯂꯩꯕꯒꯤꯀꯣ
ꯍꯣꯏ
ꯇꯥꯟꯅꯈ꯭ꯔꯕ ꯑꯩꯁꯨ ꯎꯝ
ꯎꯝ ꯑꯗꯨꯒꯤ ꯑꯩꯁꯨ ꯉꯁꯥꯏꯗꯣ ꯃꯤ ꯌꯥꯝꯗꯤ ꯇꯧꯔꯝꯕꯅꯦ ꯑꯩ ꯃꯤ ꯇꯔꯨꯛ ꯇꯔꯦꯠꯃꯨꯛꯇꯤ ꯇꯧꯔꯝꯕꯅꯦꯕ ꯂꯣꯏꯅ ꯃꯥꯟꯅꯩꯌꯦ ꯁꯨꯛꯌꯥ ꯌꯥꯗꯦ ꯑꯗꯨꯒꯤ ꯑꯩ ꯇꯧꯅꯤꯡꯗ꯭ꯔꯦꯅ ꯇꯣꯛꯑꯦꯕ ꯑꯩꯁꯨ ꯑꯗꯨꯒ ꯐꯣꯟꯗꯣ ꯐꯖꯅ ꯌꯦꯡꯗ꯭ꯔꯦꯕ ꯑꯩꯁꯨ ꯑꯗꯨꯗꯒꯤ
ꯎꯝ ꯑꯗꯨꯅꯦ ꯑꯩꯈꯣꯏꯒꯤ ꯑꯁ ꯈ꯭ꯋꯥꯏꯗꯒꯤ ꯅꯨꯡꯉꯥꯏꯇꯕꯗꫭ ꯁꯤꯅꯦ ꯅꯦꯠꯋꯥꯛꯁꯤ
ꯍꯣꯏꯅꯤꯅꯦ ꯃꯣꯏꯅ ꯌꯥꯅꯤꯡꯕ ꯃꯇꯝꯗ ꯌꯥꯒꯅꯤ ꯌꯥꯅꯤꯡꯗꯕ ꯃꯇꯝꯗ ꯌꯥꯅꯤ
ꯍꯣꯏ ꯑꯩꯈꯣꯏꯅ ꯆꯠ ꯁ ꯌꯦꯡꯗꯔꯥꯗꯤ ꯀꯣ
ꯍꯣꯏ ꯁꯪꯉꯒ ꯂꯩꯇ꯭ꯔꯗꯤ ꯌꯥꯗꯦ ꯁꯤꯁꯦ
ꯎꯝ ꯑꯗꯨꯝ ꯇꯧꯅꯤ ꯑꯁꯤꯗꯤ ꯅꯨꯡꯉꯥꯏꯔꯝꯒꯅꯤꯅꯦ ꯅꯪꯀꯣ
ꯍꯣꯏ ꯅꯨꯡꯉꯥꯏꯗ ꯉꯁꯤꯗꯤ ꯍꯥꯏꯗꯤ ꯌꯥꯝꯁꯨ ꯁꯥꯗꯕꯒꯤꯀꯣ ꯋꯦꯗꯔꯁꯨ ꯅꯨꯡꯉꯥꯏꯕꯒꯤ ꯂꯩꯕ ꯅꯨꯡꯉꯥꯏ ꯉꯁꯤꯁꯦ
ꯅꯨꯡꯉꯥꯏꯕ ꯄꯥꯎꯁꯨ ꯌꯥꯝ ꯂꯩꯒꯅꯤ ꯅꯨꯡꯉꯥꯏꯕ ꯄꯥꯎꯁꯨ ꯌꯥꯝ ꯂꯥꯛꯈꯤꯅꯤ ꯅꯪꯉꯣꯟꯗꯁꯨꯀꯣ ꯋꯥꯔꯤ ꯁꯥꯕꯗꯤ ꯀꯣꯏꯔꯝꯒꯅꯤꯀꯣ ꯑꯥ ꯑ
ꯉꯁꯤꯁꯦ ꯌꯥꯝ ꯅꯨꯡꯉꯥꯏꯕ ꯅꯨꯃꯤꯠꯅꯦ ꯂꯩꯕꯁꯨ ꯅꯨꯡꯉꯥꯏꯌꯦ ꯄꯥꯎ ꯅꯨꯡꯉꯥꯏꯕꯁꯨ ꯇꯥꯏ ꯇꯂꯞꯁꯨ ꯆꯪꯕ ꯀꯥꯡꯁꯤ
ꯎꯝ
ꯑꯩꯒꯤ ꯃꯤꯅ ꯄꯩꯁꯥ ꯋꯥꯈꯤꯕ ꯄꯤꯔꯛꯄ ꯑꯁꯤ
ꯑꯣ
ꯅꯣꯏꯗꯤ
ꯍꯥꯏꯕꯤꯗꯤ
ꯅꯣꯏꯗꯤ ꯄꯩꯁꯥꯒ ꯃꯤꯒ ꯄꯨꯗ꯭ꯔꯣ
ꯑꯁ ꯃꯤꯅ ꯄꯨꯕ ꯄꯩꯁꯥ ꯁꯦꯡꯉ ꯁꯤ ꯂꯣꯏ ꯄꯤꯔꯛꯏꯅꯦ
ꯗꯥꯎ ꯌꯥ ꯀ ꯏꯃꯅꯤꯁꯦ ꯆꯞ ꯃꯥꯟꯅꯔꯤꯅꯦ ꯏꯕꯥꯅꯤꯒꯤ ꯄꯨꯕ ꯄꯩꯁꯥ ꯃꯤꯗꯣ ꯑꯃꯈꯛꯇ ꯑꯣꯏꯔꯝꯒꯅꯤ
ꯎ ꯄꯩꯁꯥ ꯄꯨꯕꯁꯤꯡꯁꯦ ꯄꯩꯁꯥ ꯅꯤꯕ ꯀꯥꯟꯗ ꯀꯔꯤꯅꯣ ꯑꯩꯈꯣꯏꯕꯨ ꯌꯥꯝ ꯋꯥꯍꯜꯂꯒ
ꯍꯣꯏ
ꯗꯨ ꯄꯤꯒꯁ
ꯍꯣꯏ ꯑꯃꯨꯛ ꯑꯃꯨꯛ ꯍꯥꯏꯗꯅꯤꯡꯉꯥꯏ ꯌꯥꯝ ꯐꯔꯦꯁꯦ ꯑꯃꯨꯛ ꯍꯥꯏꯕ ꯇꯜꯂꯒ ꯂꯩꯕꯅꯦꯕ ꯈꯪꯉꯒꯗꯤ ꯄꯤꯔꯛꯑꯦ ꯄꯤꯔꯣꯏꯗ꯭ꯔꯥ ꯈꯜꯂꯕꯅꯤꯅꯦ ꯃꯥꯗꯣ ꯍꯥꯏꯔꯁꯨꯀꯣ ꯇꯨꯃꯤꯟ ꯂꯩꯕ ꯀꯣ ꯑꯗꯨꯒꯤ ꯑꯩꯗꯣ ꯀꯣꯜ ꯇꯧꯕꯁꯨ ꯇꯜꯂꯒ ꯂꯩꯔꯕꯅꯦ
ꯑꯩꯁꯨ ꯇꯥꯟꯕ ꯍꯧꯈ꯭ꯔꯕꯅꯦ ꯑꯁꯦꯡꯕ ꯍꯥꯏꯔꯗꯤ
ꯍꯣꯏ ꯑꯩꯗꯤ ꯇꯟꯈ꯭ꯔꯕꯅꯦ ꯇꯧꯗ꯭ꯔꯕꯅꯦ ꯑꯩꯗꯤ ꯑꯗꯨ ꯃꯥꯗꯣ ꯉꯁꯤ ꯁꯤꯡꯡꯂꯛꯄꯀꯣ
ꯑꯗꯨꯒꯤ ꯑꯃꯨꯛ ꯇꯧꯕ ꯍꯧꯔꯤꯅꯤꯅꯦ
ꯎꯝ ꯃꯥꯅꯦ
ꯥ ꯏꯊꯥ ꯊꯥꯖꯗꯅꯀꯣ ꯉꯁꯤ
ꯍꯣꯏ ꯑꯩꯁꯨꯅꯦ ꯑꯩꯁꯨ ꯉꯔꯥꯡꯗꯤꯀꯣ ꯉꯔꯥꯡꯗꯤ ꯑꯩꯁꯦ ꯍꯣꯞ ꯂꯩꯕꯅꯦꯕ ꯑꯗꯨ ꯑꯁ ꯉꯔꯥꯡꯁꯨ ꯂꯇꯕꯩꯅꯤꯅ ꯉꯁꯤ ꯁꯤꯗꯤ ꯍꯣꯞ ꯂꯩꯇꯅ ꯑꯩꯗꯤ ꯂꯩꯕꯅꯤ
ꯍꯣꯏꯅꯦ ꯑꯩꯁꯨꯅꯦ ꯉꯔꯥꯡꯗꯤ ꯑꯗꯩ ꯑꯁꯥ ꯌꯥꯝ ꯆꯥꯎꯅ ꯂꯩꯕꯅꯦꯕ ꯅꯍꯥꯟ ꯃꯥ ꯁꯤꯒꯨꯝ ꯅꯍꯥꯟꯁꯨꯀꯣ ꯄꯤꯕꯅꯦꯕ ꯑꯗꯨꯒꯤ ꯑꯩꯗꯣ ꯊꯥꯖꯔꯒꯗꯤ ꯂꯩꯕꯅꯦ ꯑꯗꯨꯕꯨ ꯌꯥ ꯂꯥꯛꯇ꯭ꯔꯕ ꯄꯨꯡ ꯇꯔꯥ ꯇꯔꯥ ꯃꯈꯥꯏ ꯐꯥꯎ ꯑꯣꯏꯔꯝꯅꯤꯅꯦ ꯑꯩꯅ ꯉꯥꯏꯔꯤꯗꯣ ꯊꯦꯡꯅ ꯄꯤꯌꯦꯕ ꯅꯍꯥꯟꯁꯨ ꯑꯩꯉꯣꯟꯗ
ꯎꯝ
ꯑꯗꯨꯒꯤ ꯉꯥꯏꯕꯅꯤꯅꯦ ꯑꯗꯣ ꯑꯣꯏꯗ꯭ꯔꯕꯅꯤꯅ ꯑꯩ ꯑꯗꯨꯝ ꯇꯨꯝꯊꯣꯛꯑꯦ ꯑꯗꯨꯒ ꯉꯁꯤꯗꯤ ꯑꯩ ꯁꯨꯡꯊꯥ ꯊꯥꯖꯗꯦ
ꯁꯨꯛꯈꯟ ꯈꯟꯕꯤꯗꯦꯕ ꯑꯗꯨꯒ ꯑꯃꯨꯛ ꯄꯤꯔꯛꯄ ꯋꯥꯅꯤꯗ
ꯎꯝ
ꯑꯗꯨꯁꯨ ꯑꯩꯗꯤ ꯌꯦꯡꯗꯤ ꯌꯦꯡꯗ꯭ꯔꯕꯅꯦ ꯀꯔꯤꯁꯨ ꯑꯗꯣ ꯏꯃꯥꯟꯅꯕꯤ ꯑꯃꯅꯀꯣ ꯍꯥꯏꯔꯛꯄ ꯑꯃ ꯐꯣꯟ ꯄꯥꯏꯔꯒ ꯂꯩꯕꯅꯦꯕ ꯑꯗꯨꯒ ꯍꯥꯏꯔꯛꯄ ꯏꯁ ꯀꯩꯅꯣꯗꯣ ꯇꯧꯔꯦ ꯈꯣꯠꯂꯦ ꯍꯥꯏꯔꯕꯨ ꯀꯣ ꯑꯗꯨꯒꯤ ꯑꯩꯗ ꯊꯥꯖꯗꯦ ꯍꯥꯏ ꯑꯁꯦꯡꯕꯅꯦ ꯅꯪ ꯊꯥꯖꯗ꯭ꯔꯣ ꯊꯥꯖ ꯃꯥꯅ ꯃꯥꯒꯤ ꯐꯣꯟꯗꯒꯤ ꯎꯠꯂꯛꯑꯦ ꯇꯨ ꯇꯨ ꯍꯥꯏꯔꯛꯑꯦ ꯑꯗꯨꯗꯒꯤꯗꯤ ꯑꯩꯁꯨ ꯌꯦꯡꯕꯗ ꯑꯁ ꯌꯥꯝ ꯍꯔꯥꯎꯋꯦ
ꯌꯥꯝ ꯍꯔꯥꯎꯈ꯭ꯔꯦ ꯑꯩꯈꯣꯏꯒꯤ ꯏꯃꯨꯡꯁꯦ
ꯍꯣꯏꯅꯦ ꯌꯥꯝ ꯍꯔꯥꯎꯋꯦꯅꯦ ꯑꯗꯨꯒꯤ ꯑꯗꯨꯒꯤ ꯌꯦꯟꯁꯥꯡꯁꯨ ꯍꯥꯎꯕ ꯆꯥꯊꯣꯛ
ꯑꯩꯈꯣꯏꯁꯨꯅꯦ ꯎꯝ ꯄꯤꯅꯤꯡꯕ ꯉꯛꯇ ꯎꯝ ꯉꯁꯤ ꯆꯥꯗ꯭ꯣꯏꯗꯤ ꯀꯥꯏꯗꯧꯉꯩ ꯆꯥꯕꯅꯤ ꯑꯩꯈꯣꯏ
ꯑꯗꯨꯅꯦ ꯉꯍꯥꯟ ꯄꯤꯔꯛꯄꯗꯁꯨ
ꯆꯥꯔ꯭ꯔꯣ ꯉꯁꯤꯗꯤ
ꯍꯣꯏꯅꯦ ꯅꯍꯥꯟ ꯄꯤꯔꯛꯄꯗꯨꯁꯨ ꯆꯥꯊꯣꯛꯑꯦ
ꯎꯝ
ꯍꯌꯦꯡꯁꯨ ꯕꯖꯥꯔ ꯊꯣꯛꯁꯤꯔꯥ ꯈꯜꯂꯤꯌꯦꯅꯦ ꯑꯩꯈꯣꯏꯗꯤ ꯅꯣꯏꯗꯤ ꯊꫭꯛꯑꯣꯏꯗ꯭ꯔꯣ
ꯇꯧꯅꯤꯡ ꯅꯧꯅ ꯇꯧꯔ ꯑꯩꯈꯣꯏꯗꯤ ꯊꯣꯛꯂꯣꯏ ꯎꯝ ꯌꯨꯝꯗ ꯂꯩꯔꯒ ꯀꯔꯤ ꯀꯔꯤꯅꯣ
ꯌꯨꯝꯗ ꯂꯩꯔꯒ ꯆꯥꯕ ꯌꯥꯕ ꯂꯩꯔꯒ ꯆꯥꯔꯣ
ꯍꯣꯏ ꯃꯤ ꯌꯥꯝꯃꯦ ꯑꯩꯈꯣꯏ
ꯑꯩꯈꯣꯏ ꯏꯃꯥꯟꯅꯕꯤ ꯑꯩꯈꯣꯏꯗꯤ ꯍꯌꯦꯡꯁꯦ ꯁꯟꯗꯦ ꯃꯥꯔꯀꯦꯠ ꯆꯠꯀꯦ ꯍꯥꯏꯔꯁꯦꯅ
ꯑꯣ ꯁꯟꯗꯦ ꯃꯥꯔꯀꯦꯠꯗꯣ ꯀꯗꯥꯏꯗ ꯂꯩꯕ꯭ꯔꯣ
ꯑꯁꯤ ꯀꯩꯅꯣꯗꯅꯤ ꯀꯩꯅꯣ ꯑꯃ ꯑ ꯒꯝꯕꯤꯔꯗꯣ ꯈꯪꯕ꯭ꯔꯥ
ꯈꯪꯗꯦ ꯀꯔꯤ ꯂꯥꯝꯗꯔꯣ
ꯄꯣꯂꯣ ꯒ꯭ꯔꯥꯎꯟꯗꯣ ꯈꯪꯕ꯭ꯔꯥ
ꯑꯣꯝ
ꯒꯤ ꯑꯄꯣꯖꯤꯠꯇ ꯍꯥꯏꯕ ꯇꯥꯔꯦ ꯁꯣꯔꯣꯛ ꯑꯃ ꯁꯥꯏꯠꯇꯀꯣ ꯑꯗꯣ ꯒꯝ ꯂꯣꯏ ꯁꯨꯔꯦꯗ ꯂꯣꯏ ꯁꯨꯔꯦ ꯍꯥꯏꯗꯤ ꯐꯤꯔꯣꯀꯣ
ꯎꯝ ꯎꯝ
ꯀꯩꯅꯣ ꯍꯟꯖꯥꯡ ꯅꯨꯄꯤꯒꯨꯝꯕꯗꯤ ꯌꯥꯎꯗꯦꯗ ꯐꯤꯔꯣꯟꯒꯤ
ꯑꯣ ꯑꯗꯨ ꯐꯤꯔꯣꯟꯜꯗꯣ ꯐꯖ ꯃꯥꯜꯂꯦꯀꯣ ꯍꯣꯏ
ꯑꯁ ꯈꯟꯕ ꯍꯩꯕꯁꯤꯡꯗꯤ ꯌꯥꯝ ꯐꯖ ꯐꯖꯕ ꯈꯜꯂꯛꯄꯅꯦ ꯍꯣꯡꯁꯨ ꯍꯣꯡꯕꯀꯣ
ꯎꯝ
ꯍꯟꯗꯛꯇꯤ ꯃꯤ ꯆꯤꯟꯕ꯭ꯔꯥ ꯆꯤꯟꯗꯕ꯭ꯔꯥ ꯈꯪꯗꯦ ꯑꯩꯈꯣꯏ ꯀꯨꯝꯍꯩ ꯀꯣ ꯈ꯭ꯔꯤꯁꯃꯥꯁ ꯑꯇꯣ ꯑꯗꯣ ꯌꯧꯔꯝꯗꯥꯏꯗꯗꯤ ꯃꯤ ꯌꯥꯝ ꯆꯤꯟꯕꯅꯦꯀꯣ
ꯑꯣ
ꯃꯤ ꯌꯥꯝ ꯆꯤꯜꯂꯗꯤ ꯑꯩꯗꯤ ꯈꯟꯕ ꯍꯩꯇꯦ ꯆꯠꯁꯨ ꯆꯠꯅꯤꯡꯗꯦ ꯐꯖꯅ ꯐꯝꯃꯒꯁꯨ ꯈꯟꯕ ꯌꯥꯗꯦꯕ ꯃꯤ ꯌꯥꯝꯃꯗꯤ ꯆꯠꯄꯁꯨ ꯅꯨꯡꯉꯥꯏꯇꯦꯕ ꯑꯗ ꯃꯤ ꯈꯔ ꯀꯣꯝ ꯂ ꯑꯃꯒꯗ ꯃꯥꯂꯦ
ꯎꯝ ꯌꯥꯝ ꯂꯥꯛꯄꯅꯤ ꯀ꯭ꯔꯃꯤ ꯄꯩꯁꯥ ꯐꯪꯕ ꯃꯤꯁ ꯑꯃꯪ
ꯍꯌꯦꯡꯁꯦ
ꯑꯗꯨꯁꯨ ꯎꯑꯦꯕ ꯁꯟꯗꯦ ꯃꯥꯔꯀꯦꯠ ꯆꯠꯀꯅꯤ ꯍꯥꯏꯅ ꯀꯣ
ꯑꯣ ꯍꯌꯦꯡꯁꯦ ꯃꯤ ꯃꯌꯥꯝ ꯎꯅꯗ ꯃꯥꯜꯂꯤꯅꯦ ꯁꯛꯇꯤ ꯈꯪꯗꯦ ꯗꯕ ꯑꯗꯨꯕꯨ ꯂꯥꯛꯅꯒꯗꯕ ꯃꯥꯜꯂꯦ
ꯌꯥ
ꯁꯤꯒꯨꯝꯕꯗ ꯂꯩꯊꯣꯛꯀꯗꯕꯅꯤ
ꯑꯗꯨ ꯏꯔꯣꯟꯗꯣ
ꯎꯝ
ꯑꯗꯨ꯭ꯔꯒꯨꯝꯃꯗ ꯌꯥꯝꯃ ꯃꯅꯦꯒꯣ
ꯍꯣꯏ
ꯑꯣ
ꯑꯩꯗꯤ ꯑꯩꯗꯤ ꯌꯥꯝꯅꯗꯤ ꯈꯟꯕꯗꯤ ꯍꯩꯇꯦꯕ ꯏꯃꯥꯟꯅꯕꯤꯁꯤꯡꯗꯤ ꯌꯥꯝ ꯍꯩꯌꯦꯕ ꯑꯗꯨꯒꯤ
ꯑꯥ ꯈꯟꯕ ꯍꯩꯕꯁꯤꯡꯗꯤꯀꯣ ꯑꯁ ꯐꯤ ꯌꯥꯝ ꯐ ꯐꯕ ꯃꯣꯏꯗꯤ ꯈꯟꯗꯣꯔꯛꯑꯦꯕ
ꯑꯣ
ꯐꯥꯔꯁꯤꯟꯗꯤ ꯂꯩꯍꯧꯈ꯭ꯔꯦꯍꯦ ꯕ꯭ꯔꯦꯟꯗꯦꯗ ꯅꯠꯇꯕꯁꯤꯡꯗꯣ ꯑꯗꯨꯝ ꯃꯄꯥꯟ ꯊꯣꯛꯄꯗꯒꯨꯝꯕꯁꯨꯀꯣ ꯍꯥꯞ ꯍꯥꯄ ꯍꯥꯞꯅꯤꯡꯉꯥꯏ ꯌꯥꯝ ꯐꯖ ꯐꯖꯕ ꯐꯪꯕꯅꯦ
ꯍ ꯀ
ꯑ
ꯑꯥ ꯑꯩꯈꯣꯏꯅ ꯄꯩꯁꯥ ꯂꯩꯕ ꯐꯖ ꯇꯀꯣ
ꯍꯣꯏ
ꯇꯗꯣ ꯑꯣ ꯊꯗꯣ ꯂꯩꯕ ꯄꯥꯟꯗ ꯆꯄꯅꯅꯨꯡꯉꯥꯏꯦ
ꯎꯝ ꯀ꯭ꯔꯤꯁ ꯏꯕꯥꯅꯤꯡꯒꯤꯁꯦ
ꯍꯥꯥ
ꯅꯤꯁꯦ ꯀꯩꯅꯣꯗꯤ ꯇ ꯑꯣꯕ꯭ꯔꯦ ꯍꯦ ꯅꯪ ꯀꯔꯤ ꯇꯧꯔꯒ ꯂꯩꯕ꯭ꯔꯥ
ꯑꯩ ꯑꯁ ꯇꯤꯚꯤ ꯌꯦꯡꯉꯔꯣ ꯀ꯭ꯂꯥꯁ ꯆꯥꯕ ꯂꯣꯏꯔ ꯇꯤꯚꯤ ꯌꯦꯡꯉꯔꯣ ꯂꯩꯅꯤꯡꯅꯦ
ꯑꯣ ꯕꯣꯜ ꯌꯦꯡꯗꯣꯏꯔꯣ
ꯕꯣꯜꯁꯦ ꯑꯁ ꯉꯁꯤ ꯄꯨꯡ ꯀꯌꯥꯗ ꯂꯩꯕ꯭ꯔꯣ
ꯑꯅꯤꯔꯥ ꯍꯥꯏꯕꯒꯨꯝ ꯇꯧꯋꯤꯗ
ꯑꯁ
ꯑꯩꯁꯨ ꯐꯖꯅ ꯌꯦꯡꯍꯧꯗꯦ
ꯅꯪ ꯌꯦꯡꯔꯗꯤ ꯐꯖꯅ ꯍꯥꯏꯕꯤꯌꯨ
ꯑꯩꯁꯨꯅꯦ ꯌꯦꯡꯒꯦꯗꯤ ꯈꯜꯂꯦꯕꯀꯣ ꯑꯗꯨꯒ
ꯎꯝ
ꯇꯨꯝꯊꯣꯛꯑꯦꯕ ꯍꯦꯛꯇ ꯃꯔꯛ ꯃꯔꯛꯇꯗꯤ ꯑꯗꯣ ꯍꯌꯦꯡꯁꯦ ꯑꯌꯨꯛ ꯇꯗꯤ ꯑꯥꯔꯖꯦꯟꯇꯤꯅꯥ ꯂꯩ ꯍꯥꯏꯌꯦꯦ ꯄꯨꯡ ꯇꯔꯨꯛ ꯃꯈꯥꯏꯔꯥ
ꯑꯣ
ꯅꯪ ꯑꯝꯇ ꯌꯦꯡꯗꯕ꯭ꯔꯣ
ꯌꯦꯡꯉꯦ ꯑꯗꯨ ꯇꯣꯛꯈ꯭ꯔꯦ ꯍꯧꯖꯤꯛꯀꯥꯟꯗꯤ ꯀꯣ ꯌꯦꯡꯗ꯭ꯔꯦ
ꯉꯔꯥꯡꯅ ꯅꯍꯥꯟ ꯉꯔꯥꯡꯁꯨ ꯀꯔꯤꯒꯤꯔꯥ ꯈꯪꯗꯦ ꯅꯦꯠꯋꯛ ꯌꯥꯝ ꯅꯨꯡꯉꯥꯏꯇꯦꯕ ꯎꯡꯉꯒ ꯀꯣ ꯑꯗꯨꯝ ꯂꯩꯕ ꯑꯗꯨꯒꯤ ꯌꯦꯡꯕ ꯐꯪꯗꯕ ꯎꯪꯂꯒ ꯂꯩꯕ ꯑꯗꯨ ꯉꯥꯏꯔꯤꯉꯩꯗ ꯇꯨꯝꯊꯣꯛꯈ꯭ꯔꯕ ꯈꯪꯗ꯭ꯔꯕ
ꯑꯗꯨꯅꯦ ꯑꯩꯈꯣꯏꯁꯨ ꯌꯦꯡꯒꯦ ꯍꯥꯏꯔꯁꯨ ꯇꯨꯝꯈ꯭ꯔꯕꯀꯣ
ꯑꯣ ꯅꯍꯥꯟꯁꯤꯀꯣ ꯑꯃꯨꯛ ꯌꯥꯕ ꯑꯃꯨꯛ ꯌꯥꯗꯕ ꯑꯗꯨꯝ ꯇꯧꯔꯒ ꯂꯩꯕꯅꯦꯕ ꯑꯗꯨꯗ ꯑꯩꯗꯣ ꯊꯥꯔꯒ ꯑꯗꯨꯝ
ꯑꯁ ꯑꯗꯨ ꯑꯩꯈꯣꯏꯒꯤ ꯋꯥꯔꯤꯗꯣ ꯌꯥꯝ ꯅꯨꯡꯉꯥꯏ ꯑꯃꯨꯛꯀ ꯀꯣꯜ ꯇꯧꯔꯛꯑꯣꯀꯣ
ꯍꯣꯏ ꯑꯗꯨꯒꯅꯦ ꯎꯝ